ꯎꯝ ꯑꯁ ꯍꯧꯖꯤꯛꯀꯥꯟꯁꯦ ꯃꯅꯤꯄꯨꯔꯁ‌ꯦ ꯁꯥꯕ ꯌꯥꯝ ꯍꯦꯟꯀꯠꯂ‌ꯦꯕꯨ ꯫ ꯎ ꯋꯥ ꯎ ꯋꯥꯁꯤꯗꯤ ꯃꯔꯥꯡ ꯐꯖꯅ ꯃꯔꯥꯡ ꯀꯥꯏꯅ ꯍꯟꯊꯠꯂꯕꯅꯤꯅꯀꯣ ꯫
ꯀꯩ ꯅꯣꯅꯤꯡ‌ꯦ ꯗꯨꯕꯨꯗꯤ ꯫ ꯀꯔꯥꯏꯗꯒꯤ ꯆꯤꯡ ꯃꯥꯏ ꯆꯤꯡ ꯃꯥꯏ ꯇꯛꯄꯗꯗꯤ
ꯎ ꯋꯥꯗꯣ ꯃꯌꯥꯝ ꯌꯥꯟꯊꯠꯂꯝꯕꯅꯤꯅꯅꯦ ꯏꯁꯤꯡ ꯏꯆꯥꯎ ꯆꯥꯎꯕꯗꯁꯨꯅꯦ ꯍꯥꯏꯗꯤ ꯎꯝ ꯃꯃꯥꯡꯉꯩꯗꯗꯤ ꯅꯣꯡ ꯈꯔ ꯇꯥ ꯇꯥꯔꯒꯗꯤ ꯏꯁꯤꯡ ꯆꯥꯎꯕ ꯍꯥꯏꯁꯤ ꯀꯩꯁꯨ ꯆꯥꯎꯗꯦꯕ ꯀꯥ ꯍꯦꯟꯅ ꯇꯥꯔꯀꯥꯟꯗ ꯗꯥꯝ ꯀꯥꯏꯗꯅ ꯈꯣꯠꯇꯅ ꯆꯥꯎꯋꯥꯅꯤ ꯫ ꯍꯧꯖꯤꯛꯀꯥꯟꯗꯤ ꯗꯥꯝꯁꯨ ꯄ ꯀꯥꯏ ꯀꯥꯏ ꯂ° ꯂꯩꯔꯥꯏ ꯇꯨ ꯐꯖꯅ ꯇꯧꯗ꯭ꯔꯕꯅꯤꯅ ꯑꯗꯩꯗꯤ ꯑꯁ ꯏꯁꯤꯡꯗꯨꯁꯨꯅꯦ ꯈꯤꯇꯪ ꯈꯤꯇꯪ ꯍꯦꯛ ꯀꯩꯅꯣ ꯏꯁꯤꯡ ꯅꯣꯡꯈꯤꯇꯪ ꯇꯥꯕꯒ ꯑꯗꯨꯝ ꯏꯝꯐꯥꯜꯗꯤ ꯏꯁꯤꯡ ꯆꯥꯎꯔꯦ ꯈꯖꯤꯛ ꯈꯔꯀ ꯅꯠꯇꯦ ꯆꯥꯎꯔꯦ
ꯌꯥꯗ꯭ꯔꯦꯗ
ꯁꯤꯡꯖꯃꯩ ꯂꯝꯕꯤꯒꯗꯤ ꯌꯦꯡꯉꯅ° ꯁꯤꯡꯖꯃꯩ ꯂꯝꯕꯤꯒꯗꯤ ꯌꯦꯡꯉꯅꯦ ꯏꯁꯤꯡ ꯆꯥꯎꯕ ꯍꯦꯟꯃꯜꯂꯕꯅꯤꯅ ꯏ ꯀꯣꯏꯂꯥꯁꯁꯤꯁꯨ ꯈꯥꯡꯗ꯭ꯔꯦꯕ ꯍꯥꯏꯕ ꯂꯝꯕꯤꯁꯨ ꯐꯠꯇ꯭ꯔꯦ ꯑꯗꯩ ꯇ꯭ꯔꯦꯟꯗꯩ ꯆꯦꯟꯊꯔꯛꯄ ꯏꯁꯤꯡ ꯃꯌꯥꯝꯗꯨꯁꯨ ꯇ꯭ꯔꯦꯟꯗꯨꯁꯨ ꯃꯐꯝ ꯆꯥꯅ ꯏꯁꯤꯡꯗꯣ ꯆꯦꯟꯊꯕꯤꯅꯤꯡꯉꯥꯏ ꯐꯖꯅ ꯁꯦꯝꯕꯤꯔꯗꯤ ꯐꯗꯧꯕ ꯑꯗꯨꯁꯨ ꯅꯠꯇꯦ ꯗ꯭ꯔꯦꯟ ꯏꯁꯤꯡꯗꯨꯗ ꯑꯁ ꯈꯪꯗꯦ ꯑꯗꯨꯗꯒ ꯀꯨꯝꯃꯗꯤ ꯂꯩꯊꯨꯡ ꯂꯩꯅꯥꯒ ꯄꯛꯇꯨ ꯃꯥꯜꯂꯦ
ꯇꯨꯔꯦꯟꯗꯨ ꯌꯦꯡꯉꯣꯗꯅ ꯑꯐꯠꯇꯕ ꯃꯣꯏ ꯊꯥꯗꯐꯝ ꯑꯣꯏ ꯂꯩꯔꯦ ꯃꯣꯏꯒꯤ ꯐꯠꯇꯕ ꯂꯪꯊꯣꯛꯐꯝ ꯑꯣꯏ ꯂꯩꯔꯦ ꯑꯁ ꯅꯝꯕꯨꯔꯒꯗꯣ ꯂꫭꯏꯔ°ꯍ°
ꯅꯝꯕꯜꯗꯨꯗ ꯇꯥꯔꯗꯤ ꯄꯥꯞꯀꯣꯛꯅꯤ
ꯎ ꯋꯥꯁꯦ ꯌꯥꯟꯊꯠꯂꯦ ꯊꯥꯖꯟꯕꯤꯅꯦꯁꯨ ꯂꯩꯇꯦ ꯌꯥꯟꯊꯠꯄꯅ ꯆꯥꯝꯃ ꯊꯥꯕꯤꯕꯅ ꯑꯅꯤꯈꯛ
ꯅꯠꯇꯦ ꯆꯍꯤ ꯆꯨꯞꯄ ꯌꯥꯟꯊꯠꯂꯒ ꯏꯟꯚꯥꯏꯔꯣꯟꯃꯦꯟ ꯗꯦꯗ ꯈꯛ ꯊꯥꯕ ꯎꯗꯨꯅ ꯀꯩ ꯀꯥꯟꯅꯗꯣꯏꯅꯣ
ꯈꯟꯅꯕ ꯌꯥꯏ ꯃꯗꯨ
ꯑꯃꯇ ꯈꯜꯂꫭꯕ ꯆꯍꯤ ꯆꯨꯞꯄ ꯎꯗꯣ ꯌꯥꯟꯊꯠꯂꯦ ꯑꯗꯨꯒ ꯏꯟꯚꯥꯏꯔꯣꯟꯃꯦꯟ ꯗꯦꯗ ꯎ ꯆꯥꯝꯃ ꯊꯥꯏ ꯂꯤꯁꯤꯡ ꯃꯉꯥ ꯊꯥ ꯀ꯭ꯔꯣꯔ ꯑꯃ ꯊꯥꯗꯅ ꯑꯗꯨꯅ ꯀꯩ ꯀꯥꯟꯅꯗꯣꯏꯅꯣ
ꯑꯗꯨꯒ ꯄꯣꯁꯇꯔ ꯑꯃꯃꯝꯒ ꯌꯨꯡꯁꯜꯂꯝꯃꯒ
ꯃꯥꯏ ꯃꯥꯏꯒꯤ ꯃꯥꯏ ꯃꯥꯏꯒꯤ ꯀꯩꯅꯣ ꯃꯃꯤꯡ ꯈꯦꯠꯆꯤꯜꯂꯒ ꯃꯊꯪ ꯆꯍꯤꯗꯁꯨ ꯏꯟꯚꯥꯏꯔꯣꯟꯃꯦꯟ ꯗꯦꯗ ꯑꯩꯈꯣꯏꯒꯤ ꯎ ꯀꯩꯅꯣꯁꯦ ꯀꯦꯅꯦꯜ ꯂꯝꯕꯤꯗ ꯑꯩ ꯃꯤꯡ ꯊꯥꯔꯒ ꯎ ꯊꯥꯅꯤ
ꯅꯃꯤꯡ ꯊꯦꯠꯂꯣ ꯅꯪꯒꯤ ꯑꯣꯛꯁꯤꯖꯦꯟ
ꯁꯤꯅ ꯑꯩꯈꯣꯏ ꯃꯥꯒꯤ ꯑꯣꯛꯁꯤꯖꯦꯟ ꯁꯤꯅ ꯑꯩꯈꯣꯏ ꯃꯥꯕꯥꯒꯤ ꯑꯣꯛꯁꯤꯖꯦꯟ ꯀꯅꯥꯝꯇꯅ ꯁꯤꯗꯩ ꯑꯣꯛꯁꯤꯖꯦꯟ ꯍꯦꯟꯖꯤꯟꯕ ꯌꯥꯔꯣꯏꯅꯣ ꯊꯦꯠꯂꯒ ꯊꯝꯃꯅꯤ
ꯅꯨꯡꯁꯤꯠ ꯁ° ꯅꯪꯒꯤ ꯉꯥꯛꯇꯥꯅꯦ ꯅꯪꯒꯤ ꯉꯥꯡꯇꯥꯅꯦ
ꯈꯪꯗ꯭ꯔꯦ ꯍꯥꯏꯕꯅꯤꯅ ꯑꯍꯤꯡꯒ ꯇꯨꯝꯕ ꯉꯝꯗ꯭ꯔꯦ ꯑꯥ ꯍꯥꯏꯕ ꯁꯥꯕꯗ ꯈꯨꯠꯁꯥ ꯑꯃꯅ° ꯍ° ꯑꯗꯣ ꯑꯩꯈꯣꯏ ꯃꯅꯤꯄꯨꯔꯁꯤꯅ ꯈꯔ ꯐꯩ ꯍꯥꯏꯔꯤꯅꯦꯕ ꯃꯄꯥꯟ ꯂꯝꯗ ꯑꯩ ꯆꯠꯅꯤꯡꯗꯦ ꯍꯥꯏꯕ
ꯀꯗꯥꯏꯗꯒꯤ ꯐꯕꯅꯣꯗꯥ ꯃꯄꯥꯜ ꯂꯝꯕꯨꯗꯤ ꯍꯦꯟꯕꯨꯗꯤ ꯍꯦꯜꯂꯝꯅꯤ ꯑꯗꯨ ꯑꯣꯏꯔꯔꯣꯏꯁꯨ ꯑꯁ ꯀꯩꯅꯣ ꯍꯥꯏꯕꯒꯤ ꯋꯥꯅꯦ ꯏꯝꯐꯥꯜꯗꯅ ꯑꯃꯨꯛꯀ ꯍꯦꯟꯅ ꯍꯦꯜꯂꯤꯗ ꯂꯩꯇꯕ ꯂꯋꯥꯁꯤ ꯀꯩ ꯁꯦ ꯔꯥꯎꯟ ꯊꯥꯗꯔꯛꯑꯅꯤ ꯑꯗꯒꯤ ꯍꯧꯖꯤꯛꯀꯥꯟꯒꯤ ꯅꯨꯡꯁꯥꯁꯤꯁꯨ ꯀꯣ ꯏꯅꯔꯖꯤ ꯆꯨꯞꯄꯒꯤ ꯇꯥꯏꯞꯇ ꯇꯧꯋꯦ ꯍꯥꯏꯕ ꯈꯤꯇꯪ ꯃꯄꯥꯟ ꯊꯣꯛꯄꯒ ꯏꯁꯥꯁꯦ ꯐꯗ꯭ꯔꯥ
ꯇꯧꯋꯦ ꯇꯧꯋꯏ ꯇꯧꯋꯦ ꯑꯗꯨꯒꯅ° ꯑꯩꯈꯣꯏ ꯁ꯭ꯋꯥꯏꯗꯅꯅꯦ ꯀꯣꯏꯂꯥꯁꯇ ꯍꯥꯏꯗꯤ ꯂꯝꯕꯤꯗ ꯆꯠꯇꯥꯔꯒ ꯑꯩꯈꯣꯏ ꯁ꯭ꯋꯥꯏꯗ ꯁꯥꯕꯕꯨꯗꯤꯅꯦ ꯃꯣꯏꯒꯤꯗꯤ ꯅꯨꯡꯁꯤꯠ ꯁꯤꯠꯐꯝ ꯂꯩꯇꯕꯒ ꯌꯨꯝ ꯀꯔꯛ ꯀꯔꯛ ꯀꯔꯛ ꯏꯟꯅꯔꯗ꯭ꯔꯥ ꯑꯗꯩꯗꯤ ꯅꯨꯡꯁꯥꯁꯦ ꯃꯣꯏꯗꯨꯗꯅ ꯍꯦꯜꯂ ꯑꯣꯝꯆꯥꯛꯅꯔꯒ ꯄꯥꯛ ꯂꯥꯎ ꯁꯥꯒꯠꯄꯁꯦ
ꯑꯅꯦ ꯀꯥꯡꯒꯟꯒ ꯊꯥꯔꯒ ꯇꯨꯝꯉꯝꯗꯦꯗ ꯐꯦꯟꯒ ꯍꯨꯝꯗ꯭ꯔꯗꯤ ꯑꯗꯨꯁꯨ ꯀꯥꯡꯒꯤ ꯀꯥꯡ ꯉꯥꯛꯇ ꯀꯥꯡꯒꯟ ꯑꯃꯨꯛ ꯊꯥꯗ꯭ꯔꯗꯤ
ꯑꯁꯦꯡꯕ ꯀꯥꯡ ꯌꯥꯝ ꯀꯜꯂꯤꯀꯣ ꯍꯟꯗꯛ ꯆꯍꯤꯁꯦ
ꯀꯜꯂꯦ ꯒꯨꯗ ꯅꯥꯏꯠ ꯊꯥꯕꯤꯗꯕꯩꯔꯥꯁꯨ ꯅꯠꯇꯦ ꯑꯏ ꯌꯦꯔꯨꯝ ꯃꯀꯨ ꯐꯥꯎ ꯊꯥꯏ
ꯅꯠꯇꯕ ꯀ꯭ꯂꯥꯏꯃꯦꯠꯁꯦ ꯌꯦꯡꯉꯣꯅꯦ ꯃꯃꯥꯡ ꯆꯍꯤꯗꯤ ꯍꯟꯗꯛ ꯆꯍꯤꯁꯦ ꯈꯖꯤꯛ ꯈꯛ ꯑꯣꯟꯊꯔꯛꯄ ꯅꯠꯇꯦ ꯍꯥꯏꯕ ꯑꯥꯞꯇꯔ ꯐꯥꯏꯚ ꯏꯌꯥꯔꯗ ꯆꯦꯟꯖ ꯇꯧꯕ ꯅꯠꯇꯦ ꯍꯥꯏꯕ ꯆꯍꯤ ꯈꯨꯗꯤꯡꯒꯤ ꯆꯦꯟꯖ ꯇꯧꯈꯠꯂꯤꯁꯤꯗ ꯀꯃꯥꯏꯅ ꯇꯧꯗꯣꯏꯅꯣ ꯍꯥꯏꯕꯅꯤꯗ ꯑꯗꯩꯗꯤ ꯍꯧꯖꯤꯛ ꯖꯨꯟ ꯖꯨꯂꯥꯏ ꯅꯠꯇ꯭ꯔꯥ ꯅꯣꯡ ꯈ꯭ꯋꯥꯏ ꯀꯟꯅ ꯇꯥꯒꯗꯕ ꯃꯇꯝꯅꯤ ꯍꯧꯖꯤꯛ ꯅꯣꯡ ꯇꯥꯕꯒꯤ ꯃꯃꯤꯡ ꯎꯗꯤ ꯅꯨꯡꯁꯥ ꯑꯣꯏꯅ ꯆꯦꯠ ꯀꯥꯏꯂꯩ ꯍꯥꯏꯕ
ꯑꯧ ꯂꯧꯗ ꯑꯃꯨꯛ ꯁꯣꯏꯔꯛꯀꯗꯣꯏꯅꯦꯗꯣ
ꯂꯧꯗꯃꯨꯛ ꯁꯣꯏꯔꯛꯇꯣꯏꯅꯦ ꯂꯧꯗ ꯑꯃꯨꯛ ꯁꯣꯏꯔꯦ ꯀꯩꯗꯧꯅꯤ ꯐꯧ ꯃꯃꯜ ꯍꯦꯟꯀꯠꯂꯛꯑꯅꯤ ꯐꯧ ꯃꯃꯜ ꯍꯦꯟꯀꯠꯂꯛꯑꯦ ꯂꯥꯏꯔꯕ ꯑꯩꯈꯣꯏ ꯑꯗꯨꯝ ꯋꯥꯔꯦ
ꯂꯥꯏꯔꯕꯗꯤ ꯃꯌꯥꯝꯒꯤ ꯇꯥꯏꯅꯐꯝ ꯅꯦꯗ
ꯇꯥꯏꯅꯐꯝꯅꯦ ꯌꯦꯡꯉꯣ ꯑꯥ ꯐꯧꯁꯤꯅ ꯑꯃꯨꯛ ꯀꯩꯅꯣ ꯇꯧꯔꯅꯤ ꯀꯣ ꯑꯥ ꯈꯔ ꯍꯥꯏꯗꯤ ꯍꯧꯖꯤꯛ ꯐꯧ ꯂꯣꯏꯅ ꯍꯥꯏꯗꯤ ꯈꯣꯏꯕ ꯍꯧꯅꯔꯕꯅꯦ ꯏꯁꯤꯡ ꯀꯩꯁꯨ ꯐꯪꯗꯦ ꯏꯁꯤꯡ ꯐꯪꯗ꯭ꯔꯕꯅꯤꯅ ꯐꯧꯗꯤ ꯀꯩꯁꯨ ꯊꯥ ꯌꯥꯔꯔꯣꯏ ꯑꯗꯨꯅꯦ ꯑꯗꯨꯅꯦ ꯐꯧ ꯀꯩꯁꯨ ꯍꯨꯟꯕ ꯌꯥꯈꯤ꯭ꯔꯦ ꯍꯧꯖꯤꯛ ꯏꯁꯤꯡꯁꯨ ꯂꯩꯇꯦ ꯑ ꯄꯩꯁꯥ ꯄꯥꯏꯕ ꯈꯔꯅ ꯀꯦꯅꯦꯜꯔꯣꯝꯗꯒꯤ ꯏꯁꯤꯡ ꯀꯩꯅꯣ ꯇꯧꯅꯕ ꯈꯣꯠꯅꯕ ꯇꯧꯕꯗꯣ ꯑꯗꯨꯁꯨ ꯄꯩꯁꯥ ꯌꯥꯝ ꯆꯪꯉꯦ ꯑꯩꯈꯣꯏꯒꯤ ꯍꯥꯛꯇꯛꯇ ꯑꯩ ꯈꯪꯈ꯭ꯔꯦꯕ
ꯑꯩꯏ ꯍꯟꯇꯛ ꯑꯩꯏ ꯍꯟꯇꯛ ꯇꯧꯋꯦ ꯇꯣꯂꯨꯇꯧꯔ ꯆꯤꯡꯏ
ꯑꯗꯨꯅꯦ ꯇꯨꯂꯨ ꯇꯧꯔ ꯆꯤꯡꯕꯗꯣ ꯄꯩꯁꯥ ꯂꯩꯕꯩ ꯅꯠꯇ꯭ꯔꯕ ꯄꯩꯁꯥ ꯁꯨꯡꯂꯩ ꯂꯩꯇꯕ ꯏꯃꯨꯡꯗꯗꯤ ꯀꯌꯥꯝ ꯋꯥꯅꯤ ꯑꯗꯩꯗꯤ ꯍꯣꯏ ꯅꯣꯏꯒꯤꯗꯣ ꯅꯁꯥꯒꯤ ꯑꯣꯏꯔꯝꯒꯅꯤꯅꯦ ꯑꯗꯨꯅꯤ ꯅꯁꯥꯒꯤ ꯑꯣꯏꯕꯩ ꯅꯠꯇ꯭ꯔꯣ ꯅꯣꯏꯅ ꯇꯨꯂꯤ ꯇꯧ ꯇꯥꯔꯒꯁꯨ ꯍꯥꯏꯗꯤ ꯈꯖꯤꯛꯇꯪ ꯑꯣꯏꯁꯨ ꯂꯦꯝ ꯇꯥꯔꯒ ꯅꯣꯏ ꯅꯁꯥꯒꯤꯅꯤꯗꯅ ꯑꯗꯨꯅ ꯑꯗꯨ ꯌꯦꯡꯉꯣ ꯁꯥꯟꯕꯁꯤꯡꯗꯨꯗꯤ ꯀꯌꯥꯝ ꯋꯥꯔꯝꯅꯤ ꯑꯁꯥꯟꯕ ꯃꯣꯏ ꯃꯄꯨꯒꯤ ꯗꯤ ꯃꯣꯏꯒꯤ ꯑꯁꯥꯟꯕ ꯃꯁꯤꯡꯗꯣ ꯄꯤꯔꯛꯇꯕ ꯌꯥꯔꯣꯏꯅ ꯄꯤꯈꯤꯅꯤ ꯄꯩꯁꯥ ꯆꯪꯕꯅ ꯍꯦꯜꯂꯦ ꯍꯥꯏꯕ
ꯃꯥꯅꯤ ꯐꯧꯕꯣꯜ ꯄꯤꯈꯠꯂꯦ ꯊꯣꯛꯇ꯭ꯔꯗꯤ ꯑꯃꯨꯛ ꯋꯥꯅꯗꯣꯏꯅꯤꯗꯣ
ꯃꯥꯅꯦ ꯊꯣꯛꯇ꯭ꯔꯁꯨ ꯑꯗꯣ ꯍꯣꯏ ꯃꯤꯅꯨꯡꯁꯤ ꯆꯥꯎꯗꯅ ꯍꯥꯏꯗꯤ ꯍꯟꯗꯛ ꯁꯨꯃꯥꯏ ꯁꯨꯃꯥꯏ ꯇꯧꯔꯕꯅꯤꯅ ꯋꯥꯠꯅ ꯄꯤꯔꯣ ꯈꯣꯠꯂꯣ ꯍꯥꯏꯕ ꯅꯠꯇꯕꯤꯗ ꯃꯤꯅꯨꯡꯁꯤ ꯈꯔ ꯋꯥꯠꯄ ꯏꯃꯨꯡꯗ ꯑꯣꯏꯇꯥꯔꯒꯗꯤ ꯑꯩꯈꯣꯏꯒꯤꯗꯤ ꯉꯝꯅꯕ ꯄꯤꯔꯛꯑꯣ ꯍꯥꯏꯇꯥꯔꯒꯗꯤ ꯂꯥꯏꯔꯕ ꯏꯃꯨꯡꯁꯤꯗ ꯌꯥꯝ ꯋꯥꯏ ꯍꯥꯏꯕꯅꯤꯗ
ꯋꯥꯏ ꯋꯥꯏ ꯇꯥꯏꯅꯐꯝꯅꯤ ꯑꯩꯈꯣꯏꯗꯤ ꯃꯌꯥꯝꯒꯤ ꯇꯥꯏꯅꯐꯝ
ꯇꯥꯏꯅꯐꯝꯅꯦ ꯑꯗꯩꯗꯤ ꯍꯧꯖꯤꯛ ꯕꯟ ꯑꯃ ꯇꯧꯔꯦ ꯈꯜꯂꯁꯤꯅꯦ ꯃꯣꯏꯒꯤ ꯊꯕꯛ ꯇꯧꯕ ꯑꯣꯐꯤꯁꯥꯔꯁꯤꯡꯗꯤ ꯃꯌꯨꯝ ꯃꯌꯨꯝꯗ ꯑꯗꯨꯝ ꯂꯩꯅꯤ ꯁꯨꯇꯤ ꯊꯥꯔꯕꯅꯤꯅ ꯃꯣꯏꯅ ꯍꯦꯟꯅ ꯕꯟ ꯇꯧꯕꯁꯦ ꯕꯟ ꯇꯧꯕ ꯄꯟ ꯇꯧꯔꯤꯁꯤꯁꯨ ꯂꯥꯏꯔꯕꯅ ꯑꯋꯥꯕꯁꯨ ꯀꯅꯥꯅ ꯂꯥꯏꯔꯕꯅ
ꯃꯥꯅꯦ ꯅꯣꯡꯃꯒꯤ ꯇꯥꯜꯂ ꯆꯥꯕ ꯃꯤꯗꯒꯤꯀꯣ ꯑꯁ ꯑꯗꯣ ꯀꯩꯅꯣꯝꯃ ꯈꯤꯇꯪ ꯄꯦꯠ ꯇꯧꯕꯒꯤꯁꯨ ꯕꯟ ꯄꯦꯠ ꯇꯧꯕꯁꯨ ꯕꯟ ꯀꯔꯤ ꯍꯥꯏꯅꯤꯡꯏꯅꯣ ꯈꯪꯗꯦ
ꯑꯩꯖꯨꯅꯦ ꯑꯗꯨ ꯌꯥꯝ ꯄꯥꯝꯗꯦ ꯍꯥꯏ ꯑꯩꯅ ꯍꯥꯏꯗꯤ ꯄ꯭ꯔꯣꯕ꯭ꯂꯦꯝ ꯑꯃꯇꯪ ꯊꯣꯛꯂꯛꯀꯥꯟꯗꯀꯣ ꯍꯥꯏꯗꯤ ꯀꯩꯗꯧꯁꯤꯒꯦ ꯍꯥꯏꯅ ꯕꯟ ꯇꯧꯔꯒ ꯑꯈꯣꯏꯅ ꯕꯟ ꯇꯧꯔꯒ ꯁꯛ ꯀꯥꯔꯁꯨ ꯀꯩꯁꯨ ꯇꯥꯕꯤꯔꯔꯣꯏꯕ ꯕꯟ ꯇꯧꯔ ꯄꯨꯔꯥ ꯃꯣꯏꯗꯤ ꯅꯨꯃꯤꯠ ꯅꯤꯅꯤ ꯋꯥꯔꯥ ꯀꯥꯟꯗ ꯅꯣꯏ ꯆꯔꯥ ꯍꯦꯟꯕ ꯃꯁꯦꯟ ꯆꯔꯥ ꯍꯦꯟꯕ ꯃꯁꯦꯟ ꯕꯟ ꯇꯧꯅꯕꯅꯤ ꯆꯔꯥ ꯍꯦꯟꯕꯗꯣ ꯁꯨꯝ ꯍꯦꯟꯖꯤꯜꯂꯛꯑꯗꯤ ꯕꯟ ꯇꯣꯛꯑꯒ ꯑꯃꯨꯛ ꯄꯩꯁꯥ ꯇꯥꯟꯅꯕ ꯍꯣꯠꯅꯔꯛ ꯗꯨꯅꯦ ꯒꯣꯕꯔꯃꯦꯟ ꯊꯕꯛ ꯇꯧꯕ ꯃꯤꯁꯤꯡꯗꯤ ꯅꯨꯡꯉꯥꯏꯌꯦ ꯃꯣꯏ ꯁꯨꯇꯤꯅꯦ ꯊꯥꯏꯁꯦ ꯕꯟ ꯇꯧꯔꯗꯤ
ꯁꯨꯇꯤ ꯊꯥꯗꯕ ꯀꯥꯡꯒꯨꯒꯩꯗꯤ ꯑꯣꯐꯤꯁꯅꯦ ꯍꯥꯏꯔꯒ ꯗꯨꯝ ꯑꯦꯛꯁꯀꯌꯨꯁ ꯂꯧꯔ ꯆꯠꯈ꯭ꯔꯤꯗꯨꯅꯤ
ꯆꯠꯈ꯭ꯔꯤꯗꯨꯅꯤ ꯑꯗꯨꯗꯨꯅ ꯑ ꯍꯥꯏꯗꯤ ꯊꯣꯛꯂꯛꯏꯕ ꯄ꯭ꯔꯣꯕ꯭ꯂꯦꯝꯗꯨꯒꯤ ꯁꯣꯂꯨꯁꯟꯗꯣ ꯀꯩꯗꯧꯁꯤꯒꯦ ꯀꯣꯔꯠꯇ ꯊꯥꯔꯒ ꯌꯥꯒꯗ꯭ꯔꯥ ꯄꯨꯂꯤꯁꯇ ꯆꯠꯂꯒ ꯌꯥꯒꯗ꯭ꯔꯥ ꯑꯗꯨꯒꯨꯝꯕ ꯈꯜꯂꯒ ꯁꯣꯂꯨꯁꯟꯗꯨ ꯁꯣꯜꯕ ꯇꯧꯁꯦ ꯍꯥꯏꯕ ꯑꯗꯨ ꯅꯠꯇꯦ ꯄꯦꯛ ꯂꯥꯎꯕꯩꯖꯨ ꯕꯟ ꯄꯦꯛ ꯂꯥꯎꯕꯖꯨ ꯕꯟ ꯕꯟ ꯕꯟ ꯀꯔꯐꯤꯌꯨ ꯕꯟ ꯏꯔꯥꯡꯁꯣ ꯏꯔꯥꯡ ꯁꯨ ꯁꯥꯒꯠꯄ ꯁꯣꯛꯁꯨ ꯁꯣꯛꯄ ꯆꯔꯥꯁꯨ ꯍꯦꯟꯕ ꯋꯥꯕꯁꯨ ꯈꯣꯏ ꯑꯗꯨꯝ ꯋꯥꯕ ꯏꯁꯅ ꯏꯁꯥ ꯀꯣꯡꯗ ꯁꯨꯝ ꯁꯤꯖꯪ ꯌꯥꯟꯁꯤꯜ ꯂꯩꯔꯦꯍꯥꯏꯕ
ꯌꯥꯔꯦ ꯅꯪ ꯑꯗꯨ ꯈꯜꯂꯤꯒꯩ ꯅꯪ ꯂꯩꯁꯥꯕꯤ ꯑꯔꯤꯕꯤ ꯑꯣꯏꯔꯅꯤ
ꯍꯨꯝ ꯃꯥꯏꯟ ꯁꯦꯠꯁꯦ ꯑꯗꯨꯗꯨꯒ ꯉꯥꯡꯉꯤꯕ ꯏꯁꯥꯃꯛꯁꯨꯅꯤ ꯃꯤ ꯈꯔ ꯈꯇꯪ ꯑꯣꯏꯁꯨ ꯁꯦꯝꯗꯣꯛꯀꯦ ꯍꯥꯏꯗꯤ ꯈꯟꯗꯦ ꯍꯥꯏꯕ ꯉꯥꯡꯕ ꯈꯛꯅꯤ ꯑꯈꯣꯏ ꯍꯩꯔꯤꯁꯤ
ꯀꯩꯗꯣ ꯁꯤꯒꯤ ꯀꯩ ꯑꯩꯈꯣꯏꯁꯦ ꯌꯨꯠ ꯑꯃꯅꯤꯗꯅ ꯌꯨꯠꯅ ꯇꯧꯕ ꯌꯥꯕꯁꯨ ꯃꯌꯥꯝ ꯂꯩꯔꯤꯅꯤ ꯈꯣꯏ ꯍꯥꯏꯕꯕꯨ ꯕꯤꯔꯌꯥꯅꯤ ꯈꯔ ꯆꯥ ꯆꯠꯄ
ꯑꯪ ꯃꯣꯃꯣ ꯕꯤꯔꯌꯥꯅꯤ ꯃꯤꯃꯤ ꯁꯤꯡꯖꯨ ꯑꯣꯛ ꯃꯤꯛꯆꯔ
ꯎꯝ ꯑꯗꯩꯗꯤ ꯁꯦꯟꯗ꯭ꯔꯥꯁꯤꯗ ꯌꯦꯡꯉꯣꯅꯦ ꯎꯝ ꯕꯤꯛ ꯕꯤꯛꯇꯣ ꯁꯦꯟꯗ꯭ꯔꯥꯁꯤꯁꯨ ꯌꯦꯡꯉꯣꯅꯦ ꯑꯍꯥ ꯍꯥꯏꯗꯤ ꯁꯦꯟꯗ꯭ꯔꯥꯏ ꯂꯝꯕꯤ ꯆꯪꯕꯒꯤ ꯑꯣꯝꯕ ꯆꯪꯕꯒꯤ ꯄꯔꯤꯡꯗꯣ ꯍꯣꯏ ꯁꯨꯝ ꯑꯩ ꯋꯥꯈꯜꯗ ꯁꯥꯒꯠꯄ ꯋꯥꯅꯦꯕꯀꯣ ꯑꯗꯨꯗꯣ ꯐꯖꯅ ꯀꯣꯏꯂꯥꯁ ꯊꯥꯔꯦꯗꯅ ꯍꯧꯖꯤꯛ ꯐꯖꯅ ꯊꯥꯔꯦꯗꯅ ꯅꯥꯀꯟ ꯅꯥꯀꯟꯗ ꯂꯩꯔꯤꯕ ꯑꯃꯣꯠꯄ ꯃꯌꯥꯝꯗꯣ ꯂꯣꯏ ꯂꯧꯊꯣꯛꯑꯒꯅꯦ ꯎ ꯄꯔꯦꯡ ꯊꯥꯔꯒ ꯀꯪꯂꯥꯄꯥꯥꯠ ꯄꯔꯤꯡꯒꯤ ꯑꯗꯨꯃꯥꯏꯅ ꯁꯦꯝꯃꯣꯕ ꯃꯤ ꯐꯖꯅ ꯂꯥꯛꯀꯅꯤ ꯍꯧꯆꯤꯛꯁꯨ ꯂꯥꯡꯒꯅꯤ ꯏꯪꯁꯨ ꯏꯪꯒꯅꯤ ꯌꯦꯡꯉꯨꯅꯤ
ꯅꯪꯅ ꯑꯦꯝ ꯃꯦ ꯂꯦ ꯑꯣꯏꯔꯀꯥꯟ ꯁꯦꯝꯃꯁꯤꯗꯨꯅ ꯑꯗꯨꯗꯩ ꯅꯠꯇ꯭ꯔꯣ ꯀꯩꯕꯨꯜ ꯐꯥꯎꯕ ꯌꯥꯏ ꯍꯥꯏꯗꯣ
ꯑꯗꯨꯗꯩꯁꯨ ꯌꯥꯏ ꯑꯥꯀ ꯊꯥꯡꯒꯗꯩꯁꯨ ꯌꯥꯏ ꯑꯗꯨꯗꯩꯅ ꯂꯥꯏꯁꯣꯏ ꯐꯥꯝꯗꯩ ꯇꯧꯔꯒ ꯀꯩ ꯀꯩꯕꯨꯜ ꯊꯥꯗꯣꯏꯅꯦ ꯎꯝ
ꯍꯤ ꯇꯣꯡꯉ ꯆꯠꯇꯣꯏꯔꯕ
ꯂꯝꯕꯤ ꯂꯩꯍꯦ ꯐꯖꯟ
ꯑꯩ ꯂꯁꯣꯏ ꯐꯥꯝꯗꯣ ꯑꯝꯇ ꯆꯠꯅꯤꯡꯉꯤ
ꯎꯝ ꯀꯩꯁꯨ ꯌꯥꯝ ꯐꯖꯗꯕꯅꯤꯗ
ꯐꯠꯇꯕꯤ
ꯑ ꯆꯠꯀꯦ ꯍꯥꯏꯇꯥꯔꯒꯗꯤꯅꯦ ꯊꯝꯕꯥꯜ ꯃꯌꯥꯝ ꯁꯥꯠꯂꯤꯉꯩꯗꯅꯦ ꯆꯠꯀꯗꯕ ꯑꯗꯨ ꯅꯠꯇꯕꯤꯗ ꯊꯝꯕꯥꯜ ꯁꯠꯇꯕ ꯀꯥꯟꯗ ꯆꯠꯂꯗꯤ ꯌꯦꯡꯐꯝ ꯂꯩꯇꯦ ꯍꯥꯏꯗꯤ ꯂꯩ ꯀꯔꯤ ꯀꯔꯥ ꯑꯁꯪ ꯑꯃꯥꯟꯗꯅ ꯐ ꯖꯍꯟꯕꯅꯤ ꯍꯥꯏꯕꯅꯤꯗ ꯌꯦꯡꯐꯝꯒꯁꯨ ꯂꯩꯇꯦꯕ
ꯑꯗꯨꯒꯤ ꯑꯣꯝꯕꯒꯤ ꯂꯝꯕꯤꯗꯣ ꯐꯥꯎꯔꯛꯄ ꯀꯥꯟꯗ ꯃꯣꯏꯔꯥꯡ ꯀꯣꯂꯦꯖ ꯇꯥ ꯌꯕ꯭ꯔꯥ
ꯎꯝ ꯀꯩꯅꯣ ꯃꯣꯏꯒꯤ ꯀꯩꯅꯣꯗ ꯑ ꯃꯣꯏꯒꯤ ꯐꯥꯝ ꯀꯩꯀꯥ ꯆꯠꯄ ꯈꯣꯠ ꯄꯩ ꯂꯝꯕꯤ ꯂꯩꯕꯅꯦ ꯑꯗꯨꯗ ꯌꯥꯏ ꯍꯥꯏꯕꯅ‌ꯦ
ꯑꯗꯨꯃꯥꯏꯅ ꯍꯥꯏꯐꯦꯠ ꯇꯈꯤꯕ ꯑꯩꯁꯨ
ꯆꯠꯇ꯭ꯔꯤꯕꯅꯤꯅ ꯈꯪꯗꯦꯕꯀꯣ ꯑꯗꯨꯕꯨ ꯑ ꯐꯥꯏꯔꯦꯝꯕꯝꯗꯤ ꯇꯥꯏꯌꯦꯗꯤ ꯈꯪꯉꯦꯕ ꯍꯥꯏꯗꯤ ꯑꯣꯝꯕꯩ ꯂꯝꯕꯤꯗꯨꯗꯩ ꯐꯥꯏꯔꯦꯝꯕꯝ ꯇꯥꯕꯗꯤ ꯌꯥꯏꯗꯤ ꯈꯪꯉꯦꯕ
ꯑꯩ ꯑꯩꯅ ꯍꯥꯏꯐꯦꯠ ꯇꯒꯤꯕꯗ ꯀꯣꯂꯦꯖꯀꯤ ꯂꯝꯕꯤ ꯁꯨꯝ ꯁꯨꯝ ꯆꯨꯝꯇ꯭ꯔꯤꯡ ꯆꯠꯈ꯭ꯔꯀꯥꯟꯗꯅꯦ
ꯎꯝ
ꯑꯗꯨ ꯑꯗꯨ ꯂꯝꯕꯤꯗ‌ꯣ ꯇꯥꯏꯌꯦꯅ ꯑꯗꯨꯃꯥꯏꯅ ꯑꯗꯣꯝꯗ ꯀꯣꯏꯔ ꯂꯥꯛꯄ ꯌꯥꯏꯌꯦꯅ
ꯇꯥꯔꯝꯅꯤ ꯑꯗꯨ ꯅꯠꯇꯅ ꯆꯠꯐꯝ ꯂꯩꯇꯦ ꯀꯩꯅꯣ
ꯎꯝ ꯅꯣꯡꯃ ꯍꯦꯛ ꯆꯠꯂ ꯌꯦꯡꯉꯨꯁꯤ
ꯌꯦꯡꯁꯤ ꯏꯕꯦꯝꯃ ꯍꯧꯖꯤꯛꯀꯥꯟꯗꯤ ꯅꯍꯥꯟꯋꯥꯏ ꯄꯤꯛꯏꯉꯩꯗꯗꯤ ꯏꯁꯤꯡꯒ ꯆꯥꯎꯕꯁꯦ ꯏꯁꯤꯡꯀꯨꯝꯕ ꯆꯠꯄ ꯊꯑꯣꯏ ꯆꯠꯅꯔꯝꯃꯤ ꯍꯧꯖꯤꯛꯀꯥꯟꯗꯤ ꯏꯁꯤꯡ ꯆꯥꯎꯋꯦ ꯍꯥꯏꯔꯗꯤꯅꯦ ꯈꯣꯡꯅꯕꯛ ꯊꯥꯅꯤꯡꯗꯦ ꯑꯩ
ꯑ ꯑꯗꯨꯒ ꯂꯥꯁꯇ ꯂꯥꯏ ꯑꯣꯛꯅꯔ ꯂꯥꯛꯄ
ꯍꯨꯝ ꯑꯥ ꯏꯕꯦꯝꯃ ꯄꯩꯁꯥꯗꯤ ꯌꯥꯝ ꯄꯥꯝꯃꯨꯕꯅꯦꯕ ꯑꯩꯈꯣꯏꯗꯤ ꯍꯥꯏꯗꯤ ꯄꯩꯁꯥꯁꯦ ꯚꯔꯥ ꯂꯨꯄꯥ ꯀꯨꯟ ꯆꯪꯕ ꯄꯣꯠꯁꯦ ꯂꯨꯄꯥ ꯀꯨꯟꯁꯦ ꯈꯖꯤꯛ ꯈꯖꯤꯛ ꯇꯨꯡꯁꯤꯟꯕꯅ ꯑꯆꯥꯄꯣꯠ ꯆꯥꯊ‌ꯣꯛꯖ‌ꯦ ꯍꯥꯏꯖꯕ ꯃꯤꯅ‌ꯦꯕ ꯈꯣꯏꯗꯤ ꯈꯣꯡꯅ ꯆꯠꯁꯤꯗ ꯍꯥꯏꯕ ꯃꯤꯅꯦꯕ ꯑꯗꯣ ꯑꯗꯨꯕꯨ ꯏꯕꯦꯝꯃ ꯏꯅꯛ ꯅꯛꯄ ꯏꯁꯤꯡ ꯆꯥꯎꯕꯗꯨꯗꯤ ꯏꯅꯛ ꯅꯛ ꯄꯒꯗ‌ꯣ ꯑꯩꯗꯤꯅꯦ ꯑꯣꯛꯇꯣ ꯇꯣꯡꯉ ꯑꯗꯨꯝ ꯆꯠꯂꯕꯅꯦ ꯑꯗꯨ ꯂꯥꯜꯂ ꯀꯨꯝꯕ ꯇꯟꯕꯩ
ꯉꯥꯏꯈꯣ ꯀꯩꯕꯨꯜ ꯆꯠꯄꯁꯦ ꯀꯩ ꯇꯣꯡꯉ ꯆꯠꯂꯤ
ꯑꯣꯛꯇꯣ ꯇꯣꯡꯉꯒ
ꯑꯣꯛꯇꯣ ꯇꯣꯡꯉꯒ ꯍꯥꯏꯁꯦ ꯀꯨꯝꯕꯤ ꯑꯣꯛꯇꯣ ꯇꯣꯡꯉ ꯃꯣꯏ ꯀꯩꯕꯨꯜ ꯆꯪꯐꯝꯗꯨ ꯂꯩꯍꯧꯔꯒ ꯑꯗꯨꯒꯤ ꯑꯃꯨꯛ ꯑꯣꯛꯇꯣ ꯆꯦꯟꯕ꯭ꯔꯥꯕ
ꯑꯗꯨ ꯑꯩ ꯐꯖꯅ ꯈꯪꯗꯤꯌꯦ ꯑꯩ ꯈꯟꯕꯗ ꯃꯣꯏꯒꯤ ꯆꯪꯐꯝꯗꯨꯗꯗꯤ ꯑꯣꯛꯇꯣ ꯈꯥꯝꯕꯗꯤ ꯎꯗꯤꯌꯦ
ꯑꯗꯨꯗꯤ ꯀꯩ ꯇꯣꯡꯉ ꯆꯠꯇꯣꯏꯕ
ꯑꯩꯩꯅ ꯈꯟꯕꯗ ꯕꯖꯥꯔꯗꯩ ꯗꯥꯏꯔꯦꯛ ꯀꯨꯝꯕꯤꯒꯤ ꯌꯧꯕꯛ ꯑ ꯀꯩꯅꯣ ꯀꯩꯕꯨꯜ ꯌꯧꯕꯛ ꯑꯣꯛꯇꯣ ꯂꯩ ꯈꯪꯗꯦꯅꯦ ꯑꯗꯨꯒꯤꯗꯨꯃ ꯑꯩ ꯅꯣꯡꯃꯇ ꯂꯥꯝꯁꯤꯟꯂꯨꯗ‌ꯦꯅꯦ
ꯑꯩ ꯀꯩꯕꯨꯜꯒꯤ ꯑꯣꯇꯣꯗꯤ ꯎꯗ꯭ꯔꯤꯌꯦ
ꯀꯩꯕꯨꯜ ꯑꯣꯛꯇꯣ ꯎꯔꯗꯤ ꯑꯩ ꯈꯟꯕꯗ ꯑꯗꯨꯃꯥꯏꯅ ꯅꯪꯅ ꯍꯥꯏꯕ ꯑꯗꯨꯃꯥꯏꯅ ꯀꯨꯝꯕꯤꯒꯨꯝꯕꯒꯤ ꯇꯣꯡꯉ ꯆꯠꯂꯒ ꯑꯗꯨꯗꯩ ꯀꯨꯝꯍꯧꯔꯒ ꯆꯪꯕ ꯑꯃ ꯒꯥꯔꯤ ꯈꯥꯝꯕꯗꯤ ꯎꯗ‌ꯦ ꯀꯩꯅꯣ ꯑꯗꯣ
ꯈꯪꯗꯦ ꯃꯤꯅ ꯍꯥꯏꯕꯀꯥꯟꯗꯀꯣ ꯀꯩꯅꯣ ꯍꯥꯏꯌꯦꯕ ꯃꯣꯏꯔꯣꯝꯗꯣ ꯂꯝꯕꯤꯗꯣ ꯐꯔꯛ ꯇꯥꯏ ꯈꯣꯠꯂꯤ ꯀꯥꯏꯅ ꯍꯥꯏꯌꯦꯕ
ꯑꯧ ꯑꯩꯈꯣꯏꯗꯤ ꯑꯌꯥꯝꯕ ꯑꯗꯨꯒꯨꯝꯕ ꯆꯠꯄ ꯈꯣꯠꯄꯗꯣ ꯏ-ꯔꯤꯛꯁꯣ ꯔꯤꯖꯥꯕ ꯇꯧꯔꯒ ꯍꯦꯛꯇ ꯆꯠꯀꯜꯂ‌ꯦꯕ
ꯑꯣ
ꯑꯗꯨꯒ ꯂꯧꯕꯁꯨ ꯑꯗꯨꯝ ꯂꯥꯛꯍꯟꯕ ꯏ ꯔꯤꯛꯁꯣꯗ
ꯑꯩꯈꯣꯏꯅ ꯑꯃꯨꯛ ꯂꯝꯕꯤ ꯊꯣꯡꯖꯦ ꯑꯗꯨꯝ ꯅꯨꯡꯉꯥꯏꯗꯅ
ꯅꯨꯡꯉꯥꯏꯕꯩ ꯋꯥꯗꯤ ꯅꯨꯡꯉꯥꯏ ꯀꯩꯅꯣ ꯑꯩꯈꯣꯏꯗꯤ
ꯁꯠ ꯊꯣꯛꯑꯒ ꯁꯠ ꯇꯣꯡꯈꯠꯂ ꯁꯠ ꯆꯠꯈꯤꯕꯅꯦꯕ ꯗꯨ ꯇꯥꯅꯤꯡ ꯇꯥꯅꯤꯡ ꯃꯐꯝ ꯇꯥꯏꯌꯦꯕ
ꯒꯥꯔꯤ ꯑꯆꯧꯕ ꯊꯧꯕ ꯃꯤꯅꯅꯦ ꯏ ꯔꯤꯛꯁꯣꯁꯦ